ꯑꯥꯎ
ꯅꯨꯡꯉꯥꯏꯔꯤꯕꯣ
ꯅꯨꯡꯉꯥꯏꯔꯤꯗ
ꯑꯁ ꯑꯩꯗꯤ ꯆꯦꯈꯥꯏꯔꯤ ꯁꯣꯝꯗ ꯑꯁ ꯊꯕꯛ ꯃꯌꯥꯝꯁꯤꯅꯕꯨ ꯀꯣꯛꯃꯩ ꯉꯥꯎꯔꯦꯍꯦ
ꯑꯁ ꯑꯩꯗꯤ ꯃꯔꯨꯞ ꯄꯨꯊꯥꯗꯅ ꯂꯣꯏꯔꯦ
ꯃꯔꯨꯞ ꯄꯨꯊꯕ ꯅꯪꯖꯨ
ꯍꯣꯏ
ꯀꯃꯥꯏ ꯇꯧꯏꯅꯣ ꯍꯥꯏꯖꯦ
ꯄꯨꯊꯥꯕ ꯍꯥꯏꯗꯤ ꯀꯩꯅꯣ ꯇꯧꯕ ꯀꯃꯥꯏꯅ ꯍꯥꯏꯗꯣꯏꯅꯣ ꯈꯪꯗꯦ ꯃꯔꯨꯞ ꯀꯥꯏꯕ ꯍꯥꯏꯗꯣ
ꯑꯣ ꯃꯔꯨ ꯀꯥꯏꯔꯤꯔꯕ
ꯎꯝ
ꯕꯦꯔꯅꯤ ꯅꯪꯁꯨ ꯃꯔꯨꯞꯀꯨꯝꯕ ꯌꯥꯎꯕꯗꯨꯗꯤ ꯅꯪꯅ ꯊꯥꯖꯕ ꯃꯐꯝ ꯑꯝꯗ ꯌꯥꯎꯗꯧꯅꯤꯅꯦ ꯍꯥꯏꯗꯤ ꯁꯨꯝ ꯊꯥꯖꯕ ꯍꯥꯏꯗꯤ ꯂꯩꯗꯅ ꯅꯪ ꯐꯪꯍꯧꯗ꯭ꯔꯦ
ꯐꯪꯗ꯭ꯔꯦ ꯄꯩꯁꯥ ꯊꯧ ꯆꯠꯄꯕꯗꯖꯨ ꯊꯧꯕ ꯆꯠꯃꯟꯗꯅ ꯇꯟꯕ ꯑꯝ ꯌꯥꯎꯁꯤꯜꯂꯛꯏ
ꯑꯁ ꯕꯦꯔꯥꯅꯤꯍꯦ ꯗꯥꯎꯗꯤ ꯅꯪꯖꯨ ꯆꯦꯈꯥꯏꯅꯦ ꯑꯗꯨꯝ
ꯃꯣꯏꯅ ꯑꯍꯥꯟꯕꯗ ꯂꯧ ꯍꯥꯏꯕꯅꯦꯕ ꯑꯩꯅ ꯄꯩꯁꯥ ꯀꯣꯝꯕ ꯃꯇꯝꯗꯨꯗꯗꯤ ꯄꯩꯁꯥꯗꯣ ꯀꯣꯝꯃꯤꯕ ꯈꯔ ꯂꯩ ꯇꯞ ꯂꯎꯒꯦꯅ ꯑꯊꯦꯡꯕ ꯂꯧꯒꯦꯅ ꯍꯥꯏꯔ ꯐꯖꯔꯦ ꯍꯧꯖꯤꯛꯇꯤ
ꯅꯪꯁꯨ ꯂꯧ ꯌꯥꯏ ꯀꯥꯟꯗ ꯂꯧꯍꯧ ꯂꯧꯍꯧꯒꯦꯗꯤ ꯍꯥꯏꯗꯦ ꯅꯪ ꯀꯩꯅꯣ ꯇꯞꯅ ꯂꯧꯕ ꯑꯃꯨ ꯇꯧꯁꯤꯜꯂꯤꯗꯨꯅ ꯃꯔꯨꯞ ꯄꯩꯁꯥꯗꯣ ꯑꯗꯨꯝ ꯂꯧꯔꯒ ꯑꯗꯨꯝ ꯊꯝꯒꯦꯗꯤ ꯍꯥꯏꯗꯤ ꯑꯦꯀꯥꯎꯟꯗ ꯍꯥꯞꯄꯒ ꯑꯣꯏꯖꯨ
ꯀꯦꯝ ꯇꯧꯔꯣꯏꯗꯕ ꯃꯟꯕ ꯃꯇꯝꯗꯨꯗ ꯄꯩꯁꯥꯖꯨ ꯁꯤꯖꯤꯟꯅꯕꯝ ꯂꯩꯇꯦꯕ
ꯎꯝ ꯗꯥꯎꯗꯤ ꯅꯪꯖꯨ ꯕꯦꯔꯅꯤꯍꯦ
ꯀꯩꯅꯣꯒꯤ
ꯄꯨꯖꯥꯔꯛꯆꯥꯅꯤꯗ ꯑꯗꯨꯝ ꯌꯦꯡꯉꯖꯤ
ꯈꯡꯗ꯭ꯔꯦꯝ ꯍꯥꯏꯇꯥꯔꯦꯅ ꯆꯍꯤ ꯑꯃ ꯉꯥꯏꯕꯔꯥ ꯑꯅꯤ ꯉꯥꯏꯕꯥꯔꯥ
ꯍꯣꯏꯅꯦ ꯑꯗꯨꯕꯨꯗꯤ ꯅꯪ ꯍꯧꯖꯤꯛꯁꯤꯕꯨ ꯀꯩꯀꯩ ꯍꯣꯠꯅꯔꯤꯒꯦ
ꯑꯁ ꯎꯃꯣꯔꫭꯛ ꯈꯔ ꯊꯥꯕꯅꯦ ꯑꯗꯨꯗꯒꯤ ꯊꯕꯛ ꯏꯪꯈꯥꯡ ꯀꯩꯀꯩꯅꫭ ꯈꯔ ꯆꯠꯂꯤ
ꯑꯣ ꯑꯁ ꯎꯃꯣꯔꫭꯛ ꯊꯥꯕ ꯌꯥꯝ ꯐꯩꯅꯦ ꯑꯩꯗꯤ ꯎꯃꯣꯔꫭꯛꯁꯦ ꯌꯥꯝ ꯀꯠꯂꯛꯏ ꯑꯩꯈꯣꯏꯒꯤ ꯎꯃꯣꯛ ꯆꯥꯔ ꯄꯥꯝꯕꯤ ꯃꯌꯥꯝ ꯊꯥꯔꯒ ꯑꯩꯈꯣꯏ ꯄꯂꯤꯗꯒ ꯄꯥꯜꯂꯛꯑꯀꯥꯟꯗ ꯉꯥꯛꯁꯪ ꯉꯥꯛꯁꯪ ꯉꯥꯡꯉ ꯄꯥꯟꯕꯗꫭ
ꯎꯝ
ꯑꯗꯨꯒꯤꯃ
ꯌꯥꯗꯦꯗ ꯑꫭꯏꯗꯦ ꯇꯤꯟ ꯇꯥꯏ ꯌꯟꯗꯛꯇꯤ
ꯑꯁ ꯇꯤꯟ ꯇꯥꯏꯔꫭ ꯍꯥꯏꯖꯦ
ꯎꯝ
ꯀꯩꯅꯣ ꯎꯃꫭꯔꫭꯛꯇꯤꯁ ꯈꯔ ꯁꯦꯕꯥ ꯑꯗꯨꯝ ꯆꯪꯕꯅꯤ
ꯑꯩ ꯍꯟꯗꯛ ꯈꯔ ꯂꯥꯏꯊꯣꯛꯎꯔꯦꯅꯩ
ꯇꯧꯍꯧꯗ꯭ꯔꯦ
ꯈꯔ ꯌꯦꯡꯁꯤꯟꯒꯦ ꯌꯥꯏꯗꯦ ꯍꯥꯏꯗꯤ ꯎꯃꫭꯌꫭꯛ ꯀꯤꯗꯤ ꯈꯔ ꯁꯦꯕꯥ ꯌꯥꯎꯗ꯭ꯔꯗꯤ ꯌꯥꯗꯕꯅꯦꯕ
ꯎꯝ ꯃꯅꯥꯗꯣ ꯂꯣꯏ ꯀꯩꯅꯣ ꯇꯧꯔꯕ ꯉꯥꯡꯖꯜꯂꯛꯄ
ꯎꯃꫭꯔꫭꯛ ꯆꯪꯕ ꯑꯈꯣꯏꯒꯤ ꯎꯃꯣꯔꯣꯛ ꯊꯥꯏꯌꯦ ꯑꯈꯣꯏꯒꯤꯗꯤ ꯀꯌꯤꯝ ꯇꯧꯗꯦꯗ
ꯀꯌꯥꯝ ꯊꯥꯏꯕ
ꯎꯣꯃꫭꯔꯣꯛ ꯆꯥꯔ ꯂꯤꯁꯤꯡꯄꯨꯛ ꯊꯥꯕꯅꯦ ꯑꯗꯨ ꯀꯩꯁꯨꯨꯝ ꯇꯧꯗꯦ ꯎꯃꯣꯔꫭꯛ ꯆꯥ ꯇꯔꯥ ꯀꯨꯟꯕꯨꯗꯤ ꯁꯤ ꯂꯤꯁꯤꯡꯃꯨꯛ ꯊꯥꯏ ꯑꯗꫭ ꯃꯄꯥꯟ ꯃꯄꯥꯟ ꯐꯖꯅ ꯑꯗꯨꯝ ꯁꯥꯔꯦ ꯍꯧꯖꯤꯛ
ꯃꯣꯏꯖꯦ ꯑꯩ ꯑꯍꯥꯟꯕ ꯊꯥꯡ ꯈꯪꯉꯤꯅꯤ ꯀꯩꯅꫭ ꯃꯣꯏ ꯀꯃꯥꯏꯅ ꯌꯣꯟ ꯀꯦ ꯖꯤ ꯗꯦ ꯌꯣꯟꯅꯕ꯭ꯔꯥ
ꯎꯝ ꯀꯦ ꯖꯤ ꯗ ꯌꯣꯟꯗꯣꯏꯅꯦꯕꯀꯣ ꯑꯗꯣ ꯅꯪ ꯀꯩ ꯅꯪ ꯑꯍꯥꯟꯕ ꯊꯥꯕꯅꯤ ꯆꯨꯝ ꯃꯤꯅꯤ ꯅꯪ ꯑꯩ ꯑꯗꯨꯝ ꯃꯤ ꯊꯥꯔꯛꯀꯦ ꯅꯪ ꯀꯩꯅꯣ ꯇꯧꯔꯗꯤꯅꯦ ꯑꯗꯨꯝ ꯅꯪꯅ ꯄꯣꯊꯣꯛꯇꯣ ꯄꯨꯊꯣꯛꯄ ꯉꯝꯃꯒꯗꯤ ꯑꯗꯨꯝ ꯑꯩ ꯈꯨꯠꯐ ꯂꯩꯌꯦꯕ
ꯂꯩꯌꯦꯕ
ꯑꯗꯨꯗꯣ ꯑꯗꯨꯝ ꯃꯤ ꯊꯥꯔꯛꯀꯦꯕ
ꯀꯌꯥ ꯀꯌꯥꯃꯨꯒ ꯕꯤꯅꯕ ꯀꯤꯔꯥ
ꯀꯦꯖꯤꯗ ꯑꯗꯨꯝ ꯇꯥꯡꯕꯅꯦ ꯀꯦꯖꯤꯗ ꯎꯃꯣꯛꯁꯦ ꯀꯦꯖꯤꯗ ꯂꯨꯄꯥ ꯂꯤꯁꯤꯡ ꯑꯃ ꯑꯗꯨꯝ ꯌꯧꯔꯦ ꯂꯤꯦꯡ ꯑꯃꯒ ꯆꯅꯤ ꯆꯍꯨꯝ ꯆꯥꯝꯃ ꯆꯅꯤ ꯑꯗꯨꯃꯥꯏꯅ ꯑꯗꯨꯝ
ꯌꯥꯌꯥꯅꯦ
ꯑꯗꯣ ꯍꯣꯏ ꯑꯣ ꯑꯩꯅ ꯑꯗꯨꯝ ꯂꯧꯔꯁ ꯑꯗ ꯎꯃꯣꯛꯇꯣ ꯑꯩꯈꯣꯏ ꯑꯩꯈꯣꯏꯅ ꯎꯃꯣꯛ ꯊꯥꯁꯤꯗꯤ ꯀꯩꯅꯣꯅꯦꯕ ꯇꯦꯡꯅ ꯌꯣꯟꯕꯗꯣ
ꯑꯥꯎ
ꯌꯥꯝ ꯀꯟꯅ ꯌꯣꯟꯗ꯭ꯔꯦꯕ
ꯑ ꯂꯥꯏꯛ ꯑ ꯑꯩ ꯍꯥꯏꯔꯛꯀꯦ ꯂꯩꯀꯥꯏꯒꯤꯅꯦ ꯂꯩꯀꯥꯏꯒꯤ ꯃꯤ ꯈꯔ ꯊꯥꯕꯒꯤ ꯁꯨꯝ ꯂꯧꯒꯦ ꯃꯣꯔꯣꯛ ꯂꯩꯖꯒꯦ ꯈꯣꯠꯆꯒꯦꯅ ꯂꯥꯛꯄꯗꯣ
ꯎꯝ
ꯑꯗꯨꯝꯕꯒꯤ ꯈꯔ ꯍꯥꯏꯗꯤ ꯑꯗꯨꯗꯤ ꯄꯤꯗꯕ ꯌꯥꯗꯦꯗꯅ ꯑꯗꯨꯝꯕ ꯌꯣꯟꯕ ꯑꯗꯨ ꯃꯥꯏꯅ ꯌꯣꯟꯕ ꯅꯠꯇꯅ ꯑꯗꯨꯝ ꯑꯇꯦꯛꯄꯗꯨꯗꯤ ꯀꯟꯅ ꯌꯣꯟꯗ꯭ꯔꯦꯕ ꯑꯩꯣꯏ ꯀꯩꯅꯣ ꯇꯥꯎꯋꯦ ꯑ ꯄꯤꯀꯜꯗꯒꯤ ꯑꯩꯈꯣꯏ ꯄꯤꯀꯜꯒꯤ ꯇꯧꯒꯗ꯭ꯔꯪ ꯈꯪꯗ꯭ꯔꯣ
ꯈ ꯍ ꯍꯣꯏ
ꯕꯤꯖꯤꯅꯦꯁꯣ
ꯑꯩ ꯑꯗꯨ ꯅꯣꯏꯒꯤꯔꯣ
ꯃꯥꯔꯤꯒꯥꯏꯩꯅꯣ ꯑꯩꯣꯏ ꯏꯎ ꯐ
ꯑꯣ
ꯄꯤꯀꯜꯒꯤꯗꯣ ꯇꯧꯕꯅꯤꯅ ꯍꯥꯏꯗꯤ ꯎ ꯃꯣꯔꯣꯛꯁꯤꯡꯗꯣ ꯄꯤꯀꯜ ꯁꯦꯝꯃꯒ ꯇꯧꯔꯦꯕ ꯍ ꯑꯗꯨꯗꯨꯅ ꯑꯌꯥꯝꯕꯅꯗꯤ ꯀꯩꯅꯣ ꯇꯧꯔꯦ ꯍꯥꯏꯕꯗꯤ ꯎ ꯃꯣꯔꯛꯇꯣ ꯍꯦꯛꯑꯅꯤ ꯑꯗꯨ ꯐꯧꯗꯣꯛꯑ ꯈꯣꯠꯂꯒ ꯇꯤꯀꯜ ꯁꯦꯝꯃꯀꯥꯟꯗ ꯄꯦꯛꯀꯤꯡ ꯇꯧꯔꯒ ꯗꯨꯀꯥꯟꯗ ꯊꯥꯗꯣꯏꯅꯦꯕ
ꯀꯌꯥꯗꯒꯤ ꯍꯧꯔꯤꯅꯣꯕ
ꯉꯩ ꯑꯣꯟꯗ꯭ꯔꯦꯕ ꯑꯗꯣ ꯅꯪ ꯊꯥꯔꯤꯕꯅꯤꯅ ꯅꯪ ꯑꯗꯣ ꯍꯥꯏꯗꯤ ꯄꯣꯊꯣꯛꯇꯣ ꯈꯔ ꯑꯗꯨꯝ ꯂꯩꯌꯦ ꯄꯨꯣꯊꯣꯛꯑꯒꯗꯤꯀꯣ
ꯎꯝ
ꯑꯗꯨꯝ ꯍꯥꯏꯔꯛꯑꯣ ꯑꯩ ꯑꯗꯨꯝ ꯂꯧꯒꯦꯕ ꯍꯥꯏꯗꯤ ꯀꯣꯅ ꯍꯥꯏꯗꯤ ꯀꯣꯟꯅꯗꯕꯩ ꯃꯑꯣꯡꯗ ꯂꯥꯛꯑꯦꯕꯀꯣ ꯃꯣꯔꯣꯛꯇꯣ ꯑꯩꯈꯣꯏ ꯃꯐꯝ ꯑꯇꯣꯞꯄꯗꯩꯁꯨ ꯂꯧꯔꯤꯅꯦꯕ
ꯎꯝ
ꯑꯩꯈꯣꯏ ꯂꯩꯀꯥꯏ ꯃꯤ ꯑꯩꯈꯣꯏꯅ ꯇꯧꯔꯒ ꯎ ꯃꯣꯔꯣꯛ ꯊꯥꯍꯜꯂꯦꯕ
ꯎꯝ
ꯑꯗ ꯑꯗꯨ ꯃꯣꯏꯗꯗꯤ ꯂꯧꯔꯤ ꯑꯗꯨ ꯀꯣꯟꯅꯗꯕꯩꯗꯤ ꯃꯉ ꯀꯧ ꯍꯥꯏꯇꯥꯔꯦ ꯎ ꯃꯣꯛ ꯎ ꯃꯣꯔꯣꯛ ꯑꯆꯔ ꯁꯤ ꯃꯤ ꯌꯥꯝ ꯗꯤꯃꯥꯟ ꯂꯩꯕꯅꯦꯕꯥ
ꯃꯄꯥꯟꯗ ꯌꯥꯝ ꯀꯩꯅꯑꯣꯝ ꯇꯧꯅꯩ
ꯑ ꯃꯄꯥꯟꯂꯣꯝꯗꯁꯨ ꯊꯥꯏꯅꯤ ꯃꯄꯥꯟꯂꯣꯝꯗ ꯐꯤꯐꯇꯤ ꯄꯥꯔꯁꯦꯟꯃꯨꯛꯇꯤ ꯃꯄꯥꯟꯂꯣꯝꯗ ꯑꯗꯨꯝ ꯊꯥꯔꯦ ꯑꯗꯒꯤ ꯑꯗꯨꯝ ꯗꯨꯀꯥꯟ ꯑꯆꯧ ꯑꯆꯧꯕ ꯃꯊꯛꯂꯣꯝꯗꯁꯨ ꯑꯗꯨꯝ ꯇꯧꯔꯒ ꯄꯤꯀꯜꯁꯦ ꯊꯥꯏꯅꯦꯕ ꯑꯣ ꯎ ꯃꯣꯔꯣꯛ ꯑꯣ ꯍꯥꯏꯖꯕ ꯍꯥꯏꯅꯤꯕꯣ ꯑꯁ ꯗꯤꯃꯥꯟ ꯑꯩꯈꯣꯏ ꯄꯤꯀꯠꯂꯤꯉꯩ ꯗꯤꯃꯥꯟꯗꯤ ꯈ ꯂꯩꯕꯅꯤ ꯅꯪ ꯈꯪꯉꯝꯅꯤ ꯍꯋꯥꯖꯥꯗꯣ
ꯎꯝ ꯍꯋꯥꯏꯖꯥꯔ ꯍꯋꯥꯏꯖꯥꯔꯒꯤ ꯄꯤꯀꯜ ꯁꯦꯝꯃꯦꯕ ꯎ ꯃꯣꯔꯣꯛ ꯈ ꯇꯧꯔꯒ
ꯍꯋꯥꯏꯖꯔꯁꯦ ꯀꯥꯏꯗꯩꯩ ꯂꯧꯔꯤꯕꯥ
ꯍꯋꯥꯏꯖꯥꯔꯥ ꯑꯩꯈꯣꯏ ꯂꯩꯀꯥꯏ ꯍꯋꯥꯏꯖꯥꯔ ꯂꯣꯟꯕ ꯂꯩꯌꯦ
ꯑꯣ ꯃꯣꯏꯗ ꯑꯧ ꯑꯃꯨꯛ ꯂꯣꯏ ꯃꯣꯏ ꯃꯣꯏ ꯂꯣꯏꯍꯜꯂꯅꯤ ꯑꯗꯨꯝ ꯂꯧꯕ
ꯑ ꯃꯣꯏ ꯍ ꯍꯩꯕ ꯑꯩꯈꯣꯏ ꯂꯩꯀꯥꯏꯗ ꯍꯩꯕ ꯃꯣꯏꯒꯤ ꯍꯋꯥꯏ ꯂꯣꯟꯕ ꯑꯍꯟ ꯑꯅꯤ ꯂꯩꯌꯦꯕꯀꯣ
ꯎꯝ
ꯑꯗꯒꯤ ꯃꯣꯏꯗꯁꯨ ꯂꯧꯔꯦ ꯑꯗꯩ ꯈꯨꯟ ꯊꯪꯅꯕꯗꯁꯨ ꯍꯋꯥꯏꯖꯔꯥ ꯂꯣꯟꯗ ꯃꯤ ꯂꯩꯌꯦꯕ ꯎ ꯑꯗꯨ ꯇꯧꯔꯒ ꯍꯥꯟꯅ ꯌꯥꯝ ꯀꯟꯅ ꯂꯣꯏꯔꯝꯗ ꯑꯗꯨ ꯍꯧꯖꯤꯛꯇꯣ ꯑꯩꯈꯣꯏꯅ ꯍꯥꯏ ꯍꯥꯏꯅꯔꯥꯒꯥ ꯍꯋꯥꯏꯖꯔ ꯃꯌꯥꯝ ꯃꯌꯥꯝ ꯂꯣꯟꯍꯟꯂꯦꯕꯥ
ꯎꯝ
ꯑꯗꯨ ꯇꯧꯔꯒ ꯍꯋꯥꯏꯖꯥꯔꯗꯨꯣ ꯃꯣꯏꯗꯒꯤ ꯂꯧꯔꯒ ꯇꯧꯔꯒ ꯍꯋꯥꯏꯖꯥꯔ ꯄꯤꯀꯜ ꯁꯦꯝꯃꯦ ꯑꯩꯈꯣꯏ ꯍꯧꯖꯤꯛ ꯍꯩꯔꯥꯁꯨ ꯍꯥꯞꯆꯤꯜꯂꯅꯤ ꯍꯧꯖꯤꯛꯇꯤ ꯍꯋꯥꯏꯖꯥꯔꯒ ꯃꯣꯔꯣꯛꯀ ꯑꯗꯨꯒ ꯁꯥꯒꯤ ꯄꯤꯀꯜ ꯏꯇꯦꯝꯒꯨꯝꯕ ꯇꯧꯋꯦꯕ ꯑꯗꯨꯝꯕꯩ ꯈꯛ ꯆꯥꯎꯋꯦ ꯑꯗꯣ ꯃꯊꯪ ꯍꯟꯇꯛ ꯁꯤꯖꯟ ꯑꯣꯠꯂꯛꯄꯗꯒꯤꯗꯤ ꯀꯩꯅꯣ ꯇꯧꯔꯛꯑꯅꯤ ꯍꯩꯁꯨ ꯍꯥꯞꯂꯛꯑꯅꯤ
ꯌꯥꯏ
ꯑꯗꯨ ꯅꯣꯏꯁꯨ ꯑꯗꯣ ꯀꯣꯏꯊꯣꯔꯛꯎꯗꯅ ꯄꯤꯀꯜ ꯁꯥꯕ ꯈꯣꯠꯄ ꯅꯪꯁꯨ ꯇꯧꯕ ꯌꯥꯏ ꯀꯩꯅꯣ ꯇꯦꯛ ꯇꯦꯛ ꯐꯔꯛꯇꯥꯅꯤꯌꯦ
ꯎꯝ
ꯑꯗꯨ ꯈꯨꯠ ꯁꯥꯕꯗꯤ ꯈꯔꯗꯤ ꯍꯥꯏꯗꯤ ꯃꯇꯝꯕꯨꯗꯤ ꯆꯪꯒꯅꯤ ꯃꯇꯝ ꯆꯪꯉ ꯍꯥꯏꯗꯤ ꯑ ꯀꯩ ꯍꯥꯏꯗꯣꯏꯅꯣ ꯑꯃ ꯂꯩꯕꯩ ꯇꯥꯏꯞꯇ ꯑꯗꯨꯝ ꯇꯧꯔꯦꯕ ꯄꯣꯠ ꯆꯩ ꯃꯌꯥꯝ ꯄꯨꯊꯣꯔꯛꯄꯅꯤꯅ
ꯑꯗꯨꯗꯒꯤ ꯃꯤ ꯀꯩꯗꯧ ꯊꯕꯛꯇꯨꯗꯤ
ꯄꯤꯀꯜꯁꯦ ꯅꯪ ꯑꯗꯣ ꯅꯪ ꯑꯗꯨꯝ ꯅꯣꯡ ꯐꯥꯊꯣꯛ ꯀꯣꯏꯊꯣꯔꯛꯎ ꯀꯩꯅꯣ ꯃꯍꯥꯎꯩ ꯌꯦꯕꯥ ꯑꯣꯏꯅ ꯄꯨꯟꯗꯕꯁꯨ ꯀꯨꯏꯔꯦ ꯆꯥꯛ ꯆ ꯑꯃꯁꯁꯨ ꯆꯥꯃꯤꯟꯅꯅꯤ ꯂꯥꯎ ꯂꯥꯎ ꯅꯪ ꯎꯃꯣꯔꯣꯛꯇꯪ
ꯑꯇꯩ ꯀꯌꯥ ꯆꯧꯗꯔꯦꯗ
ꯑ ꯇꯧꯗ꯭ꯔꯕ
ꯅꯣꯏ ꯑꯗꯨꯗꯥꯋꯥꯏꯗ ꯀꯩꯅꯣ ꯑꯉꯥꯡ ꯑꯃ ꯂꯩꯗꯥꯏꯗ ꯀꯩꯅꯣ ꯇꯧꯕ ꯀꯩꯅꯣ ꯀꯗ ꯀꯥꯎꯦꯅꯤ ꯅꯣꯏ ꯃꯃꯥꯡꯗ ꯂꯩꯕꯗꯣ
ꯑꯦꯁꯩ ꯁꯛꯞ ꯑꯉꯪꯗꯨꯔꯣ
ꯑꯗꯨꯏ ꯃꯌꯥꯝꯕꯔ ꯀꯩꯅꯣꯃ ꯂꯩꯗꯥꯏꯅꯦ ꯃꯌꯝꯕ ꯂꯩ ꯇꯕ ꯑꯗꯨꯕꯣ
ꯀꯩꯅꯣ
ꯀꯩ ꯊꯕꯛꯅꯦ ꯃꯅꯥ ꯇꯧꯕꯗꯣ
ꯃꯌꯥꯝꯕꯗꯨꯔꯣ ꯑꯁ ꯃꯁꯨ ꯊꯕꯛ ꯌꯥꯝꯕꯅꯦꯍꯦ ꯃꯥꯁꯦ ꯀꯩꯅꯣꯅꯦꯕ ꯏꯟꯖꯤꯅꯤꯌꯥꯔ ꯑꯣꯏꯔꯝꯕꯅꯦꯕ
ꯎꯝ
ꯏꯟꯖꯤꯅꯤꯌꯥꯔ ꯑꯁꯋ ꯏꯟꯖꯤꯅꯤꯌꯥꯔ ꯑꯣꯏꯔꯝꯕꯅꯦꯕ ꯃꯄꯥꯟꯜ ꯂꯝꯗ ꯗꯤꯕꯦꯂꯞꯄꯔꯅꯦꯕ ꯑꯗꯣ ꯍꯧꯖꯤꯛ ꯑꯗꯨ ꯊꯕꯛꯇꯣ ꯇꯣꯛꯊꯣꯛꯑ ꯑꯃ ꯃꯌꯨꯝꯗ ꯂꯩꯔꯒ ꯕꯤꯖꯤꯅꯦꯁ ꯃꯆꯥ ꯃꯆꯥ ꯃꯥꯁꯨ ꯕꯤꯖꯤꯅꯦꯁ ꯃꯆꯥ ꯈꯔ ꯇꯧꯕꯅꯦꯕ
ꯎꯝ
ꯀꯩꯅꯣ ꯇꯧꯕꯅꯦ ꯃꯥꯥꯡꯉꯤꯅ ꯑꯃꯨꯛ ꯀꯩꯩꯅꯣ ꯑꯣꯏꯕ ꯑꯩꯈꯣꯏꯒꯤ ꯕꯦꯀꯔꯤ ꯑꯥꯏꯇꯦꯝꯒꯨꯝꯕ
ꯎꯝ
ꯑꯗꯩ ꯀꯥꯔꯠꯀꯨꯝꯕ ꯑꯣꯏꯕꯅꯦꯕ
ꯑ ꯊꯥꯏꯅꯗꯤ ꯇꯤꯟꯔꯃꯤꯅꯤ
ꯑ ꯑꯣꯛꯀꯦ ꯅꯨꯡꯀꯦ ꯃꯗꯤ ꯃꯥꯗꯤ ꯂꯣꯏ ꯁꯨꯔꯤꯦꯗ ꯃꯥ ꯂꯣꯏ ꯇꯁ ꯇꯧꯔꯦ ꯃꯥꯗꯤ ꯕꯤꯖꯤꯅꯦꯁ ꯂꯩ ꯅꯣꯏ ꯍꯥꯏꯗꯤ ꯃꯣꯏ ꯑꯥꯏꯗꯤꯌꯥꯗꯣ ꯑꯥꯗ ꯃꯥꯗꯤ ꯑꯥꯗ ꯂꯩꯔꯛꯄꯅꯤꯅ ꯑꯥꯏꯗꯤꯌꯥꯗꯣ ꯂꯣꯏ ꯁꯨꯅ ꯍꯥꯏꯗꯤ ꯑꯁꯣꯝ ꯅꯥ ꯀꯟꯒꯤ ꯑꯥꯏꯗꯤꯌꯥꯗꯣ ꯂꯣꯏꯅ ꯈꯪꯉꯝꯅꯤꯅ ꯑ
ꯎꯝ
ꯑꯗꯨ ꯂꯥꯛꯒ ꯃꯅ ꯅ ꯆꯦꯊꯦꯛꯄꯅꯤꯗ ꯄꯥꯏꯈ꯭ꯔꯦ ꯀꯥꯏꯗꯅꯣ ꯀꯔꯤꯒ ꯑꯇꯥꯡ ꯑꯇꯥꯡꯕꯒꯤ ꯊꯋꯥꯏꯅ
ꯃꯥꯗꯤ ꯑꯟꯗ ꯍꯥꯏꯐꯦꯠ ꯍꯧꯗꯣꯛꯑꯕꯅꯤ ꯀꯩꯅꯣꯝ ꯇꯧꯒꯦꯅ
ꯑꯗꯨꯅꯦ ꯑꯦ ꯃꯣꯏꯗꯨꯨꯝꯕ ꯑꯗꯨꯗꯤ ꯄꯨꯜꯂꯨ
ꯎꯝ
ꯑꯗꯩ ꯑꯩꯒꯤ ꯕꯤꯖꯤꯅꯦꯁ ꯇꯧꯕꯗꯨꯗꯁꯨ ꯃꯥ ꯃꯇꯦꯡ ꯌꯥꯝꯇꯤ ꯆꯥꯎ ꯄꯥꯡꯈꯤꯕ ꯃꯥꯅꯁꯨ ꯑꯗꯨꯝ ꯃꯕꯤꯗꯨꯗꯤ ꯅꯣꯏ ꯄꯨꯟꯕꯗ ꯐꯩ ꯑꯗꯨꯝꯕꯗꯨꯗꯤ
ꯑꯩꯈꯣꯏꯅꯁꯨ ꯃꯅꯤꯡꯗ ꯆꯪꯉꯕꯣ
ꯍꯣꯏ ꯍꯣꯏ ꯆꯪꯉꯣ ꯆꯪꯉꯣ ꯑꯗꯣ ꯅꯪ ꯂꯥꯛꯄꯗꯣ ꯀꯥꯎꯅꯤꯍꯦ
ꯍꯣꯏ ꯑꯁ ꯂꯥꯛꯀꯒ ꯇꯧꯦ ꯍꯣꯔꯦꯟꯗ ꯀꯩꯅꯣ
ꯑꯣ ꯇꯤꯀꯜ ꯍꯥꯎ ꯍꯥꯎ ꯈꯥꯀꯎꯝꯃꯥꯒꯦ ꯂꯥꯛꯑꯣ ꯂꯥꯛꯑꯣ ꯍꯣꯏ ꯊꯝꯃꯦ ꯊꯝꯃꯦ